ꯇꯥꯕ꯭ꯔꯣ
ꯇꯥꯏꯌꯦ ꯇꯥꯏꯌꯦ
ꯑꯁ ꯅꯝꯕꯔ ꯑꯁ ꯅꯝꯕꯔꯗꯣ ꯂꯥꯟꯕ ꯃꯥꯜꯂꯦꯅꯦ ꯉꯁꯥꯏꯒꯤꯗꯣ
ꯍꯣꯏ ꯅꯪꯅ ꯑꯩꯠ ꯅꯥꯏꯟ ꯍꯥꯞ
ꯆꯥꯛ ꯆꯥꯔꯕ
ꯆꯥꯗ꯭ꯔꯤꯗ ꯚꯥꯏ ꯏꯃꯥꯟꯅꯕ ꯊꯣꯡꯉꯦ
ꯎꯝ
ꯅꯣꯏꯗꯤ
ꯑꯩꯗꯤ ꯍꯧꯖꯤꯛ ꯆꯥ ꯆꯥꯕ ꯂꯣꯏꯔꯦ
ꯀꯩ ꯃꯊꯦꯜ ꯆꯥꯏꯌꯦ
ꯉꯁꯤ ꯑꯥ ꯎꯁꯣꯏ ꯎꯁꯣꯏꯒ ꯎꯁꯣꯏ ꯆꯥꯏ ꯚꯥꯏ
ꯍꯥꯎꯔꯅꯤ ꯍꯦ ꯇꯤꯟꯗꯒꯤ ꯊꯔꯛꯄꯔꯣ
ꯆꯤꯡꯅꯤꯒ ꯊꯥꯔꯛꯄ ꯍꯣꯏ
ꯑꯥ ꯑꯩꯗꯤ ꯌꯦꯟ ꯀꯦꯖꯤ ꯇꯪꯈꯥꯏ ꯈꯛꯇ ꯃꯤ ꯃꯉꯥꯒ
ꯑꯁ
ꯄꯩꯁꯥ ꯂꯩꯇꯕꯁꯤꯡ
ꯈꯔ ꯌꯥꯝꯅ ꯂꯧꯁꯤꯜꯂꯒ ꯆꯥꯕ ꯌꯥꯗ꯭ꯔꯣ
ꯄꯩꯁꯥ ꯌꯥꯎꯗꯕꯒꯤꯅꯦ
ꯅꯣꯏꯗꯤ ꯑꯩꯗꯤ ꯑꯩꯁꯨ ꯁ꯭ꯋꯥꯏꯗ ꯂꯩꯌꯦ
ꯀꯩ ꯂꯩ ꯀꯥꯏꯅꯣ ꯑꯣ ꯆꯥꯆꯥꯆꯥ
ꯅꯣꯏꯗꯤ ꯒꯦꯡ ꯅꯣꯏꯗꯤ ꯃꯔꯨꯞ ꯃꯌꯥꯝ ꯇꯤꯟꯕꯅꯤꯅ ꯅꯨꯡꯉꯥꯏꯔꯝꯅꯤꯅꯦ
ꯑꯁ ꯄꯥꯛ ꯇꯤꯟꯅꯗꯦꯗ ꯅꯣꯡ ꯃꯥ ꯈꯛꯇꯅꯦ ꯅꯣꯏꯗꯤ ꯀꯅꯥ ꯀꯅꯥ ꯂꯩꯌꯦ
ꯑꯩꯒꯤ ꯃꯔꯨꯞ ꯑꯃꯒ
ꯑꯣ ꯄꯣꯛꯀꯥꯂꯨꯝ ꯃꯣꯏ ꯅꯣꯏ ꯅꯍꯥꯟ ꯂꯩꯕ ꯔꯦꯟꯗꯣ ꯑꯗꯨꯋꯥꯏꯗꯔꯥ
ꯅꯠꯇꯦ ꯑꯩ ꯑꯩ ꯍꯣꯡꯈ꯭ꯔꯥꯕꯅꯦ
ꯑꯣ ꯀꯌꯥꯝ ꯀꯨꯏꯔꯦ
ꯆꯍꯤ ꯑꯃ ꯃꯈꯥꯏꯃꯨꯛ ꯁꯨꯔꯝꯅꯤ
ꯁꯤ ꯑꯣ ꯅꯨꯞ ꯊꯤꯡꯉꯧ ꯃꯆꯥꯗꯣ
ꯎꯝ
ꯇꯧ ꯍꯥꯏꯕ꯭ꯔꯥ
ꯎꯝ
ꯑꯗꯨ ꯃꯥꯁꯨ ꯇꯤꯌꯦ ꯌꯥꯎꯔꯕꯣ
ꯇꯦ ꯃꯥꯗꯤ ꯑꯥꯗ ꯊꯕꯛ ꯇꯧꯔ ꯂꯩꯌꯦ
ꯀꯩ ꯊꯕꯛꯅꯣ
ꯈꯪꯗꯦꯗ ꯀꯔꯤ ꯊꯕꯛ ꯑꯣꯏꯖꯥꯠꯂꯥ ꯃꯥꯁꯦ
ꯅꯣꯅꯦ ꯅꯠꯇꯦ ꯅꯨꯡꯕ ꯃꯆꯥ ꯑꯃ ꯑꯣ ꯅꯨꯡꯕꯥ ꯀꯅꯥ ꯀꯅꯥꯅꯣ ꯊꯣꯛꯄꯗꯣ ꯇꯤ ꯌꯦ ꯍꯟꯗꯛ
ꯑꯩꯈꯣꯏꯔꯣꯝꯒꯤ ꯅꯪ ꯅ ꯍꯥꯏꯕꯗꯨ ꯑꯗꯨ ꯆꯨꯝꯃꯦꯅꯦ
ꯄꯤꯁꯀ ꯀꯩꯅꯣ ꯉꯝ ꯀꯣ
ꯅꯠꯇꯦ ꯑꯃꯗꯨꯗꯤ ꯑꯩꯈꯣꯏ ꯈꯨꯟꯒꯤꯗꯨꯗꯤ ꯑꯥ ꯃꯄꯥꯅ ꯂꯩꯕꯅꯦ ꯃꯥ ꯃꯥꯗꯤ ꯑꯗꯨꯒꯨꯝꯕ ꯂꯥꯏꯟꯗ ꯏꯟꯇ꯭ꯔꯦꯁ ꯌꯥꯎꯗꯦ ꯍꯥꯏꯅꯦ
ꯂꯥꯏꯔꯤꯛꯗꯤ ꯌꯥꯝ ꯐꯕꯅꯦ ꯃꯥꯗꯣ ꯑꯩꯈꯣꯏ ꯍꯥꯏ ꯁ꯭ꯀꯨꯜ ꯑꯩꯈꯣꯏꯒꯤ ꯖꯨꯅꯤꯌꯔꯅꯦꯕ
ꯎꯝ
ꯂꯥꯏꯔꯤꯛꯇꯤ ꯐꯥꯕꯅꯦ
ꯎꯝ
ꯃꯥꯁꯨ ꯌꯨꯨꯒꯨꯝꯕ ꯈꯔ ꯉꯥꯎꯁꯤꯟꯅꯕ꯭ꯔꯥ
ꯑꯩꯁꯨ ꯃꯔꯛ ꯃꯔꯛꯇꯗꯤ ꯇꯧꯏ ꯍꯣꯏ
ꯑꯥ ꯅꯨꯄꯤꯗꯤ
ꯑꯩ ꯑꯗꯨꯒꯤ ꯑꯗꯨꯒꯤ ꯂꯥꯏꯟꯗꯗꯤ ꯈꯪꯗ꯭ꯔꯦ ꯀꯃꯥꯏ ꯇꯧꯕꯅꯣ ꯀꯃꯥꯏ ꯀꯃꯥꯏ ꯇꯧꯕꯅꯣ ꯑꯩꯗꯤ ꯃꯣꯏ ꯀꯩ ꯍꯥꯏꯗꯤꯗ ꯑꯩꯗꯤ ꯃꯣꯏꯒꯤ ꯑꯪ ꯑꯩꯗꯤ ꯃꯣꯏꯒꯤ ꯑꯪꯀꯜ ꯊꯣꯛꯄꯅꯤꯅꯀꯣ
ꯑꯣ ꯍꯣ ꯍꯣ
ꯑꯗꯨꯒꯤ ꯑꯩꯒ ꯑꯩꯒꯤ ꯃꯥꯡꯗꯤ ꯄꯣꯠꯇꯤ ꯀꯔꯝ ꯀꯔꯥ ꯃꯔꯛ ꯃꯔꯛꯇ ꯇꯧꯌꯦ ꯑꯗꯨ ꯅꯨꯄꯤꯕꯨꯗꯤ ꯀꯃꯥꯏ ꯇꯧꯕ꯭ꯔꯥ ꯈꯪꯗꯦ
ꯑꯩꯈꯣꯏ ꯍꯥꯏ ꯁ꯭ꯀꯨꯜ ꯇꯝꯃꯤꯟꯅꯕ ꯃꯇꯝꯗꯗꯤꯀꯣ ꯃꯥꯗꯤ ꯏꯅꯣꯁꯦꯟꯅꯦꯕ
ꯑꯣ
ꯁꯨꯝ ꯑ ꯑꯗꯨꯝ ꯍꯪꯕꯅꯤꯀꯣ ꯂꯥꯟꯅ ꯂꯧꯕ ꯌꯥꯗꯦ
ꯀꯥꯏꯗꯩꯅꯣꯗ
ꯑꯍ ꯍ ꯍ ꯍ ꯍ ꯍ ꯍꯌꯦꯡ ꯕꯣꯜ ꯌꯦꯡꯒꯗꯦ
ꯌꯦꯡꯅꯤꯅꯦ ꯀꯩꯅꯣ
ꯉꯁꯤ ꯋꯥꯟꯗꯔꯥ ꯇꯨꯗꯔꯥ ꯏꯪꯂꯦꯟꯒꯤꯗ ꯑꯣ ꯏꯪꯂꯦꯟꯒꯤꯗꯣ ꯄꯨꯡ ꯀꯌꯥꯗꯅꯣ
ꯄꯨꯡ ꯀꯌꯥꯗ ꯀꯩꯅꯣ ꯇꯧꯋꯤꯗꯨꯅ
ꯔꯨꯁꯁꯤꯌꯥꯒꯤꯁꯨ ꯐꯖꯔꯅꯤ ꯃꯣꯏꯁꯦ ꯀ꯭ꯋꯥꯂꯤꯐꯥꯏ ꯇꯧꯗ꯭ꯔꯤꯕꯅꯦ ꯑꯗꯣ ꯈꯔ ꯀꯟꯅ ꯁꯥꯟꯅꯔꯅꯤ ꯃꯣꯏ
ꯎꯝ
ꯍꯧꯖꯤꯛ ꯍꯧꯖꯤꯛꯄꯥ ꯎꯗꯤ ꯀ꯭ꯋꯥꯂꯤꯐꯥꯏ ꯇꯧꯗ꯭ꯔꯤꯕ ꯃꯣꯏ ꯄꯣꯏꯟ ꯑꯍꯨꯝ ꯈꯛꯇꯅꯤ
ꯍꯧꯖꯤꯛꯁꯦ ꯑꯁ ꯃ꯭ꯔꯛ ꯃ꯭ꯔꯛꯇꯗꯤ ꯅꯦꯠꯋꯛ ꯅꯨꯡꯉꯥꯏꯇꯕꯅꯤꯅꯀꯣ
ꯑꯥ
ꯌꯦꯡꯕꯁꯨ ꯀꯌꯥ ꯅꯨꯡꯉꯥꯏꯇꯦꯅꯦ
ꯇꯤꯚꯤꯗ ꯌꯦꯡꯕ꯭ꯔ ꯅꯣꯏꯗꯤ ꯐꯣꯟꯗ
ꯂꯦꯞꯇꯣꯞꯇ ꯌꯦꯡꯕ
ꯑ ꯑꯗꯣ ꯑ ꯑꯖꯤ ꯑꯖꯤ ꯐꯥꯏꯚ ꯁꯞꯁꯀ꯭ꯔꯥꯏꯞ ꯇꯧꯔꯒ ꯌꯦꯡꯕ꯭ꯔꯥ ꯅꯠꯇꯒ ꯏꯄꯤꯛꯁꯄꯣꯗ
ꯑꯩꯗꯤ ꯋꯦꯕꯁꯥꯢꯠ ꯋꯦꯕꯁꯥꯏꯠꯇꯒꯤ ꯌꯦꯡꯕꯅꯦ
ꯑꯥ
ꯋꯦꯕꯁꯥꯏꯠꯇꯁꯨ ꯌꯦꯡꯉꯦ ꯐꯣꯟꯗꯁꯨ ꯑꯦꯞꯁ ꯏꯟꯁꯇꯣꯜ ꯇꯧꯔꯒ ꯊꯝꯃꯦꯗ
ꯀ꯭ꯔꯤꯁꯐꯤꯗꯣ
ꯑꯗ ꯑꯗꯨ ꯅꯠꯇꯦ ꯁ꯭ꯄꯣꯔꯠꯁ ꯖꯤ ꯑꯦꯛꯁ ꯍꯥꯏꯅꯀꯣ
ꯐ꯭ꯔꯤꯔꯣ
ꯐ꯭ꯔꯤꯅꯦ
ꯍꯩꯖꯤ ꯐꯖꯅ ꯁꯦꯡꯕ꯭ꯔꯥ
ꯎꯝ ꯃ ꯃꯌꯦꯛꯇꯤ ꯄꯨꯔꯥ ꯈ꯭ꯔꯥꯢꯁꯇꯜ ꯀ꯭ꯂꯤꯌꯔꯅꯤꯅꯦ ꯀꯩꯅꯣ
ꯑꯩꯉꯣꯟꯗꯁꯨ ꯂꯤꯡ ꯊꯥꯔꯛꯑꯣꯅꯦ ꯑꯗꯨ ꯑꯦꯞꯁꯀꯤ
ꯊꯥ ꯊꯥꯕꯤꯒꯦ ꯑꯩꯈꯣꯏꯗꯤ ꯀꯣ ꯂꯦꯞꯇꯣꯞꯇꯁꯨ ꯊꯥꯏ ꯐꯣ ꯐꯣꯟꯗꯁꯨ ꯊꯥꯏ ꯂꯦꯞꯇꯣꯞꯇꯗꯤ ꯃꯔꯛ ꯃꯔꯛꯇ ꯆꯞꯄꯀꯣ ꯅꯦꯠꯇꯨ ꯑꯗꯨꯒꯤ ꯃꯔ ꯃ꯭ꯔꯛꯇ ꯅꯦꯠꯁꯦ ꯅꯨꯡꯉꯥꯏꯇ ꯂꯦꯞꯇꯣꯞꯇꯗꯤ ꯅꯦꯠ ꯈꯔ ꯆꯤꯡ ꯀꯟꯅ ꯆꯤꯡꯕꯒꯤꯔꯥ ꯃꯔꯛ ꯃꯔꯛꯇ ꯀꯩꯅꯣ ꯇ꯭ꯔꯦꯛꯀꯤꯡꯒꯨꯝꯕ ꯆꯠꯂꯦꯕꯀꯣ ꯑꯗꯨꯅ
ꯉꯔꯥꯡꯁꯨ ꯌꯦꯡꯕ꯭ꯔꯥ
ꯅꯪ ꯅꯪꯁꯨ ꯑꯥꯔꯖꯦꯟꯇꯤꯅ ꯅꯠꯇ꯭ꯔꯣ
ꯃꯥꯅꯤꯅꯦ ꯀꯩꯅꯣ
ꯑꯁ ꯑꯥꯔꯖꯦꯟꯇꯤꯅꯥꯗꯤ ꯀꯥꯔꯅꯤ
ꯑꯩꯁꯨ ꯈꯜꯂꯤꯅꯦ ꯐꯥꯏꯅꯦꯜ ꯁꯥꯟꯅꯕꯗ ꯃꯣꯏ ꯇꯤꯝ ꯀꯥꯔꯗꯤ
ꯑꯁꯤ ꯄꯣꯔꯇꯨꯒꯜ ꯀꯥꯡꯄꯨ ꯉꯁꯤ ꯐꯖꯅ ꯁꯥꯟꯅꯗ꯭ꯔꯗꯤ ꯁꯦꯀꯦꯟ ꯄꯣꯖꯤꯁꯟꯗ ꯇꯥꯔꯗꯤ ꯃꯣꯏꯁꯦ ꯑꯣꯄꯣꯅꯦꯟ ꯈꯔ ꯀꯟꯕ ꯃꯤ ꯑ ꯈꯔ ꯀꯟꯕ ꯇꯤꯝꯗ ꯑ ꯒ꯭ꯔꯨꯞꯗ ꯌꯥꯎꯔꯅꯤ
ꯎꯝ
ꯉꯁꯤ ꯉꯝꯗ꯭ꯔꯗꯤ
ꯍꯌꯦꯡꯅꯦꯍꯦ ꯉꯁꯤ ꯅꯠꯇꯦ
ꯑꯣ ꯑꯣ ꯍꯌꯦꯡ ꯑꯌꯨꯛꯇ
ꯎꯝ
ꯃꯣꯏ ꯇꯥꯏꯃꯤꯡꯁꯦ ꯑꯁ ꯐꯒꯤ ꯌꯥꯝ ꯇꯥꯏꯑꯦꯀꯣ ꯑꯈꯣꯏ ꯇꯨꯝꯕ ꯃꯇꯝꯗ ꯑꯃꯨꯛꯀ ꯇꯧꯕ ꯍꯧꯖꯤꯛꯁꯦ ꯑꯁ ꯈꯣꯏꯁꯦ ꯍꯌꯦꯡꯁꯦ ꯀꯃꯥꯏꯅ ꯇꯧꯁꯤꯔ ꯈꯜꯂꯤ ꯏꯅꯥꯎꯅꯨꯄꯤ ꯑꯦꯛꯖꯥꯝ ꯊꯤꯟꯅꯤꯡꯉꯥꯏꯁꯨ ꯂꯩꯌꯦ
ꯄꯨꯡ ꯀꯌꯥꯗꯅꯣ
ꯃꯣꯏꯒꯤ ꯃꯣꯏꯗ ꯅꯥꯏꯟꯗ ꯆꯠꯀꯗꯕ
ꯑꯣ ꯁꯚꯦꯟ ꯊꯥꯔꯇꯤ ꯅꯥꯏꯟ ꯎꯝ ꯌꯥꯔꯦꯗ
ꯑꯗꯨꯝꯔꯛ ꯆꯥꯛ ꯏꯟꯁꯥꯡ ꯊꯣꯡꯉꯒ ꯆꯥꯒꯗꯕꯗꯤ ꯀꯔꯝ ꯀꯥꯟꯗ ꯇꯧꯗꯣꯏꯕ
ꯅꯅꯥꯎ ꯅꯨꯨꯄꯤꯗ ꯊꯣꯡꯉꯣ ꯍꯥꯏꯌꯨꯅꯦ
ꯆꯣꯏ ꯃꯥꯗꯤ ꯑꯦꯛꯖꯥꯝ ꯂꯩꯕꯅꯤꯅ ꯂꯥꯏꯔꯤꯛ ꯄꯥꯍꯟꯂꯤꯅꯤ ꯑꯩꯒ ꯂꯩꯃꯤꯟꯅꯗꯦ ꯑꯩꯗꯤ ꯇꯣꯡꯉꯥꯟꯅ ꯔꯦꯟ ꯂꯩꯕꯅꯦ ꯃꯔꯨꯞ ꯑꯃꯒ
ꯊꯤꯟꯕꯤꯔꯒ ꯑꯃꯨꯛ ꯍꯜꯂꯛꯑꯒ ꯊꯣꯡꯉ ꯆꯥꯕ ꯌꯥꯅ ꯍꯌꯦꯡꯗꯤ ꯃꯤ ꯍꯌꯦꯡꯗꯤ ꯃꯤꯁꯤ ꯚꯦꯟꯁꯇ ꯂꯩꯔꯅꯤ
ꯗꯨꯃꯥꯏꯅ ꯇꯥꯏꯅꯦ ꯍꯣꯏ
ꯎꯝ ꯍꯥꯏꯕꯗꯤ ꯃꯣꯏꯗꯤ ꯔꯤꯛꯁ ꯂꯧꯅꯤꯡꯗꯕꯅꯦ
ꯎꯝ
ꯀꯅꯥꯗꯦ ꯁꯥꯟꯅꯔꯁꯨ
ꯃꯥꯅꯦ ꯍꯧꯖꯤꯛꯇꯤ ꯂꯣꯛꯀꯞ ꯅꯣꯛꯀꯥꯎꯅ ꯅꯣꯡꯀꯥꯎꯈꯛ ꯅꯠꯇꯕꯅꯤꯅꯀꯣ
ꯒꯣꯜꯗꯒꯤ ꯍꯦꯟꯅ ꯇ꯭ꯔꯣꯐꯤꯗꯣ ꯆꯥꯎꯑꯦꯕ
ꯃꯥꯟꯅꯦ ꯃꯥꯟꯅꯦ ꯅꯍꯥꯟꯁꯨ ꯍꯦꯇ꯭ꯔꯤꯛ ꯑꯃꯨꯛꯀ ꯂꯧꯕ ꯌꯥꯕꯅꯦ ꯄꯦꯅꯥꯜꯇꯤꯗ ꯁꯣꯏꯍꯧꯕꯗꯣ
ꯅꯨꯄꯥ ꯅꯨꯄꯥ ꯑꯃꯗꯤ ꯎꯕꯦꯛꯀꯤꯁꯇꯥꯟꯗ ꯆ ꯆꯜꯂꯒ ꯑꯥꯏꯝ ꯕꯦꯛ ꯑꯥꯏꯝ ꯑꯥꯏꯝ ꯕꯦꯛ
ꯍꯝ ꯍꯝ ꯍꯣꯏ ꯁꯨꯃꯥꯏꯅ ꯇꯧꯋꯦ
ꯈ꯭ꯋꯥꯏꯗꯒꯤ ꯁꯣꯟꯕ ꯇꯤꯝꯅꯦ ꯎꯕꯦꯀꯤꯁꯇꯥꯟꯁꯦ
ꯃꯥꯟꯅꯦ
ꯀ꯭ꯔꯤ ꯀ꯭ꯔꯤ ꯇꯧꯔ ꯂꯩꯕꯣ
ꯑꯁ ꯑꯗꯨꯝ ꯐ꯭ꯔꯤꯅꯤ ꯑꯗꯨꯝ ꯂꯩꯕꯅꯦ ꯚꯥꯏ ꯑꯁ ꯀꯩꯁꯨ ꯇꯧꯗꯦꯅꯦ
ꯑꯁ ꯐ꯭ꯔꯤ
ꯄꯥꯔꯠ ꯇꯥꯏꯝ ꯇꯧꯁꯤꯔ ꯈꯟꯕ ꯑꯁ ꯇꯧꯅꯤꯡꯗꯕꯀꯣ ꯄꯥꯔꯠ ꯇꯥꯏꯝ ꯇꯧꯔꯗꯤ ꯏꯁꯥ ꯅꯣꯏꯈꯠꯂꯦꯕ ꯏꯁꯥ ꯅꯣꯏꯈꯠꯂꯗꯤ ꯑꯁ ꯂꯣꯏꯔꯦ
ꯇꯧꯕ ꯃꯇꯝ ꯂꯩꯇ꯭ꯔꯦꯅ ꯑꯗꯨꯒꯨꯝꯕ ꯇꯧꯔꯗꯤ
ꯏꯁꯥ ꯅꯣꯏꯈꯠꯂꯗꯤ ꯑꯈꯣꯏꯒꯤ ꯍꯣꯞ ꯂꯣꯏ ꯃꯥꯡꯂꯅꯤ
ꯃꯥꯟꯅꯦ ꯑꯩꯁꯨ ꯇꯥꯏꯃꯤꯡ ꯇꯥꯏꯃꯤꯡ ꯇꯥꯏꯃꯤꯡꯗ ꯇꯧꯕ ꯊꯕꯛꯀꯨꯝꯕꯗꯣ ꯂꯩꯔꯗꯤ ꯇꯧꯅꯤꯡꯉꯤꯅꯦ ꯍꯥꯏꯗꯤ ꯄꯨꯡ ꯑꯁꯤꯗꯒꯤꯁꯤꯐꯥꯎ ꯑꯩꯈꯣꯏꯒꯤ ꯄ꯭ꯔꯁꯣꯅꯦꯜꯒꯤ ꯊꯕꯛꯁꯨ ꯀꯥꯏꯗꯕ ꯑꯗꯨꯒ ꯁꯣꯝꯒꯤꯁꯨ ꯊꯕꯛ ꯇꯧꯕ ꯇꯧꯕ ꯌꯥꯕ ꯁꯨꯃꯥꯏꯅ ꯇꯧꯕ ꯇꯥꯏꯃꯤꯡ ꯖꯁ ꯇꯧꯔꯒ ꯇꯧꯅꯤꯡꯉꯤꯅꯦ
ꯍꯣꯔꯦꯟ
ꯑꯩ ꯅꯍꯥꯟ ꯃꯊꯛꯇ ꯅꯍꯥꯟ ꯃꯊꯛꯇ ꯂꯩꯕ ꯃꯇꯝꯗꯀꯣ ꯁꯨꯃꯥꯏꯅ ꯁꯨꯃꯥꯏꯅ ꯊꯥ ꯑꯃ ꯃꯨꯛꯇꯤ ꯇꯧꯔꯝꯃꯦ ꯑꯩꯈꯣꯏꯗꯤ ꯏꯟꯁꯥꯡ ꯏꯟꯁꯥꯡ ꯌꯣꯟꯕꯀꯣ
ꯑꯥ
ꯄꯨꯡ ꯅꯨꯡꯊꯤꯟ ꯄꯨꯡ ꯕꯥꯔꯣ ꯄꯨꯡ ꯑꯃꯗꯒꯤ ꯍꯧꯔꯅꯤ ꯑꯗꯨꯒ ꯅꯨꯡꯗꯥꯡ ꯑꯦꯠ ꯊꯥꯔꯇꯤ ꯅꯥꯏꯟ ꯑꯗꯨꯋꯥꯏꯗ ꯂꯣꯏꯕꯀꯣ ꯑꯗꯣ ꯑꯩꯈꯣꯏꯒꯤ ꯁꯥꯏꯟ ꯀꯥꯡꯁꯤ ꯀꯩꯅꯣ ꯈꯪꯕ꯭ꯔ ꯏꯟꯁꯥꯡ ꯇꯦꯁ ꯇꯧꯕ
ꯍꯥ
ꯏꯟꯁꯥꯡꯗꯣ
ꯑꯥ
ꯑꯩꯈꯣꯏꯒꯤ ꯁꯥ ꯏꯟꯀꯝꯁꯦ ꯏꯟꯁꯥꯡ ꯏꯟꯁꯥꯡ ꯇꯦꯁ ꯇꯧꯕ ꯈꯛꯇꯅꯦꯕ ꯁꯥ ꯏꯟꯀꯝ ꯊꯣꯛꯄꯁꯦ
ꯍꯥꯍꯥꯍꯥ ꯊꯥꯗ ꯀꯌꯥ ꯀꯌꯥꯃꯨꯛ ꯄꯤꯌꯦ
ꯊꯥꯗ ꯇꯧꯗꯦꯗ ꯅꯨꯃꯤꯠ ꯅꯨꯃꯤꯠꯇ ꯇꯧꯋꯤꯗ
ꯆꯥꯃꯉꯥ ꯌꯥꯎꯕ꯭ꯔꯥ
ꯀꯥꯏꯗꯩꯅꯣꯍꯦ ꯑꯗꯨꯗꯤ ꯑꯗꯨ ꯑꯗꯨ ꯇꯧ ꯑꯗꯨ ꯑꯗꯨ ꯌꯥꯎꯔꯗꯤ ꯑꯩ ꯉꯁꯤꯐꯥꯎ ꯇꯧꯔꯝꯅꯤꯅꯦ
ꯃꯥꯡꯉꯦ ꯑꯗꯨꯗꯤ
ꯃꯥꯅꯤ ꯊꯕꯛꯕꯨꯗꯤ ꯀꯟꯗꯦꯕꯀꯣ ꯃꯣꯏꯅ ꯊꯣꯡꯕ ꯏꯟꯁꯥꯡꯗꯣ ꯈꯛꯇ ꯑꯩꯈꯣꯏꯅ ꯒ꯭ꯔꯥꯝ ꯑꯣꯜꯂꯒ ꯌꯣꯟꯕ ꯈꯛꯇꯅꯦꯕ
ꯑꯥ
ꯏꯃꯥꯟꯅꯕ ꯑꯃꯒ ꯌꯣꯟꯃꯤꯟꯅꯕ
ꯅꯣꯏꯁꯨ ꯌꯣꯟꯕ ꯃꯐꯝ ꯂꯩꯔꯗꯤ ꯑꯗꯨꯝ ꯌꯣꯜꯂꯣꯅꯦ ꯅꯣꯏꯅ ꯊꯣꯡꯂꯒ
ꯑꯩꯈꯣꯏꯗꯤ ꯖꯒꯥ ꯂꯩꯇꯦꯅꯦ ꯁꯨꯃꯥꯏꯅ ꯇꯧꯒꯗꯕ
ꯗꯨꯀꯥꯟ ꯃꯆꯥꯒꯨꯝꯕ ꯔꯦꯟ ꯇꯧꯔꯒ ꯀꯣ
ꯎꯝ ꯑꯁ ꯈꯪꯗꯔ꯭ꯦꯗ ꯀꯃꯥꯏ ꯇꯧꯗꯣꯏꯅꯣ ꯄꯨꯟꯁꯤꯁꯦ ꯁꯨꯝ ꯁꯨꯝ ꯂꯨꯁꯟꯂꯛꯑꯦ
ꯍꯩꯁ ꯑꯩꯈꯣꯏꯁꯨ ꯑꯁ ꯋꯥꯅ ꯋꯥꯔꯁꯨ ꯈꯔ ꯍꯣꯠꯅꯔꯒ
ꯎꯝ ꯍꯧꯖꯤꯛꯇꯤ ꯏꯕꯅꯤ ꯇꯧꯔꯁꯦ ꯍꯣꯟꯅꯗ꯭ꯔ ꯍꯣꯠꯅꯗ꯭ꯔꯥꯗꯤ ꯍꯣꯔꯦꯟ ꯍꯣꯔꯦꯟ ꯅꯍꯥꯟ ꯑꯩꯈꯣꯏꯒꯤ ꯐ꯭ꯌꯨꯆꯔꯗ
ꯑꯩꯈꯣꯏ ꯖꯣꯟꯁꯦ ꯑꯁ ꯈꯔ ꯁꯣꯜꯂꯦ
ꯎꯝ
ꯑꯣꯐꯤꯁꯔꯁꯨ ꯌꯥꯎꯗ꯭ꯔꯦ
ꯑꯣꯐꯤꯁꯥꯔꯁꯦ ꯑꯩꯈꯣꯏꯔꯣꯝꯁꯦ ꯍꯣꯏ ꯌꯥꯎ ꯈꯔ ꯌꯥꯎ ꯌꯥꯎ ꯈꯔ ꯌꯥꯝ ꯑꯣꯏꯅꯕ ꯍꯣꯠꯅꯕ ꯇꯥꯏꯅꯦ
ꯔꯣꯡꯗꯥꯏꯗ ꯈꯔ ꯌꯥꯝꯃꯤꯀꯣ ꯑꯣꯐꯤꯁꯥꯔ ꯅꯠꯇ꯭ꯔꯁꯨ ꯍꯥꯏꯕꯗꯤ ꯒꯣꯚꯔꯃꯦꯟ ꯁꯥꯔꯚꯤꯁꯁꯦ ꯔꯣꯡꯗꯥꯏꯗꯗꯤ ꯈꯔ ꯌꯥꯝꯃꯦ
ꯑꯈꯣꯏ ꯑꯈꯣꯏ ꯑꯈꯣꯏꯒꯤ ꯑꯦꯔꯤꯌꯥꯁꯨ ꯑꯁ ꯆꯥꯎꯈꯠꯅꯕ ꯌꯥꯝ ꯃꯊꯧ ꯇꯥꯏꯅꯦ
ꯑꯩꯈꯣꯏ ꯈꯨꯜꯗꯗꯤ ꯒꯣꯚꯔꯃꯦꯟ ꯁꯥꯔꯚꯤꯁ ꯐꯪꯕ ꯃꯤ ꯇꯔꯥꯁꯨ ꯁꯨꯔꯝꯂꯣꯏ ꯑꯩꯒꯤ ꯈꯨꯜꯗꯗꯤ
ꯑꯩꯈꯣꯏꯗꯗꯤ ꯑꯩꯈꯣꯏꯗ ꯁꯨꯃꯥꯏꯅ ꯇꯧꯕꯅꯦ ꯒꯣꯔꯃꯦꯟ ꯁꯔꯚꯤꯁ ꯒꯣꯔꯃꯦꯟ ꯁꯥꯔꯚꯤꯁ ꯌꯥꯝ ꯇꯧꯅꯗꯦꯕ
ꯐꯔꯦ ꯑꯗꯨꯗꯤ ꯚꯥꯏ ꯑꯃꯨꯛ ꯐꯧꯅꯔꯁꯦ ꯀꯣ
ꯉꯥꯏꯈꯣ ꯀꯩꯅꯣ ꯋꯥꯔꯤ ꯂꯣꯏꯗ꯭ꯔꯤꯅꯦ ꯑꯩ ꯀꯩꯅꯣꯝꯇ ꯍꯥꯏꯒꯦ ꯇꯧꯕꯅꯦ
ꯍꯣꯏ ꯍꯣꯏ ꯍꯥꯏꯌꯣ
ꯀꯩꯅꯣ ꯑꯩꯈꯣꯏꯔꯣꯝꯒꯤ ꯃꯥꯏꯟ ꯁꯦꯠꯁꯦ ꯈꯥꯔ ꯁꯦꯝꯊꯣꯛ ꯁꯦꯝꯁꯤꯟ ꯇꯧꯗ꯭ꯔꯤ ꯐꯥꯎꯗꯤ ꯑꯩꯅ ꯈꯟꯕꯗꯗꯤ ꯁꯤꯒꯨꯝꯕ ꯑꯆꯧ ꯑꯁꯥꯡꯁꯦ
ꯉꯥꯎꯁꯤꯟꯅꯕꯁꯨ ꯑ ꯉꯥꯎꯁꯤꯟꯅꯕꯁꯨ ꯈꯥꯔ ꯌꯥꯝꯃꯦꯕ
ꯑꯈꯣꯏꯔꯣꯝ ꯑꯁ ꯑꯈꯣꯏꯔꯣꯝꯒꯤ ꯀꯥꯡꯕꯨꯁꯦ ꯍꯣꯏ ꯁꯨꯃꯥꯏꯅ ꯇꯧꯋꯦ
ꯄꯩꯁꯥꯗꯤ ꯄꯩꯁꯥꯗꯤ ꯌꯥꯝꯅ ꯂꯥꯏꯅ ꯇꯥꯜꯂꯦ ꯑꯗꯨꯒ ꯅꯤꯁꯥꯗ ꯂꯣꯏ ꯆꯠꯈ꯭ꯔꯦ
ꯃꯥꯟꯅꯦ ꯃꯥꯟꯅꯦ ꯁꯨꯃꯥꯏꯅ ꯇꯧꯔꯤꯕ ꯑꯈꯣꯏꯒꯤ ꯈ꯭ꯋꯥꯏꯗꯒꯤ ꯐꯠꯇꯕ ꯃꯥꯏꯟꯁꯦꯠꯁꯦ ꯑꯈꯣꯏꯔꯣꯝꯒꯤꯅꯤꯕ ꯑꯗꯨꯝꯇꯪ ꯁꯦꯝꯊꯣꯛ ꯁꯦꯝꯗꯣꯛꯑꯗꯤ ꯑꯩꯅ ꯈꯟꯕꯗ ꯑꯆꯧ ꯑꯆꯧꯕ ꯁꯥꯡ ꯁꯥꯡ ꯌꯥꯝ ꯊꯣꯛꯂꯛꯀꯅꯤ ꯍꯥꯏꯅ ꯈꯜꯂꯤꯅꯤ
ꯍꯣꯏ ꯍꯣꯏ
ꯅꯠꯇ꯭ꯔꯗꯤ ꯁꯨꯃꯥꯏ ꯂꯩ